ꯍꯥꯎ
ꯇꯔ ꯇꯥꯔꯦ ꯇꯥꯔꯦ
ꯎꯝꯝ
ꯑ ꯊꯥꯒ ꯁꯜ ꯔꯦ
ꯀꯩꯒꯤ
ꯁꯨꯝ ꯌꯥꯗꯕꯁꯤꯗ ꯇꯥꯟꯅꯗꯕꯁꯤꯗ
ꯎꯝ ꯀꯌꯥ ꯌꯧꯔꯒꯦ ꯅꯪꯒꯤ
ꯑꯩꯒꯤ ꯉꯥꯏꯈꯣꯀꯣ ꯌꯦꯡꯉꯛꯀꯦ ꯏꯁ ꯌꯥꯝ ꯅꯝꯍꯜꯂꯛ ꯅꯣꯏ ꯑꯩꯈꯣꯏꯅ ꯑꯃꯨꯛꯀ ꯇꯠꯈꯤꯗꯅ ꯇꯔꯦꯠ ꯃꯨꯛꯇꯤ ꯁꯨꯈ꯭ꯔꯕꯅꯦ ꯑꯗꯣ ꯇꯔꯦꯠ ꯁꯨꯕ ꯍꯥꯏꯁꯦ ꯈꯪꯉꯕ
ꯎꯝ ꯁꯅꯥꯗ
ꯅꯠꯇꯦ ꯍꯣꯏ ꯃꯉꯥ ꯑ ꯁꯥꯟꯅꯗꯕ ꯌꯔꯅꯤ
ꯑꯁ
ꯃꯤꯅ ꯇꯧꯔꯛꯄꯗꯤ ꯑꯗꯨꯝ ꯌꯥꯏ
ꯅ ꯇꯧꯕꯅ ꯌꯥꯗꯔ꯭ꯤꯕꯥ
ꯍꯣꯏ ꯌꯥꯗꯔ꯭ꯤꯕꯥ
ꯀꯩꯗꯧꯔꯝꯃꯤꯅꯣ
ꯀꯩꯝ ꯇꯧꯗꯦ ꯑꯗꯨꯝ ꯐꯣꯟ ꯌꯦꯡꯉ ꯂꯩꯔꯝꯃꯤꯅꯦ ꯆꯥꯛ ꯆꯥꯔꯕꯅ ꯑꯣ ꯅꯪ ꯀꯩꯅꯣꯗꯤ ꯂꯥꯏꯔꯤꯛ ꯄꯥꯔꯣꯏꯗ꯭ꯔꯣ ꯅꯣꯏꯒꯤꯗꯤ ꯑꯁꯤꯒꯤ
ꯄꯥꯔ ꯑꯣꯏꯣꯏꯗ ꯍꯗ ꯄꯅꯤ
ꯑꯣ ꯉꯁꯤꯁꯦ ꯑꯣ ꯅꯪꯉꯣꯟꯗꯅꯦ ꯄꯥꯎꯕ ꯃꯇꯝꯅꯤ ꯇꯧꯕꯗꯣ ꯑꯩꯈꯣꯏꯅ ꯍꯥꯟꯅ ꯏꯟꯗꯛꯁꯟ ꯁꯦꯝꯃꯨꯕꯗꯣ ꯑꯗꯨꯁꯨ ꯂꯧꯕꯒꯦ ꯍꯥꯏꯅꯕꯅꯦꯕ ꯑꯗꯨ ꯀꯔꯝ ꯀꯥꯟ ꯆꯠꯁꯦꯕꯨꯗꯤ ꯍꯥꯏꯅꯗ꯭ꯔꯤ ꯀꯩꯒꯤꯅꯣ ꯍꯥꯏꯔꯒ ꯐꯣꯟ ꯍꯥꯟꯅ ꯇꯧꯔ ꯍꯪꯕꯅꯦ ꯁꯦꯝꯕ ꯂꯣꯏꯔꯕꯅ
ꯑꯥ
ꯑꯗꯣ ꯃꯣꯏꯅ ꯂꯣꯏꯔꯝꯗꯣꯏꯗꯤ ꯃꯥꯜꯂꯦ ꯍꯥꯏꯗꯤ ꯃꯐꯝ ꯑꯃꯗꯧꯨꯛ ꯁꯦꯝꯕ꯭ꯔꯥ ꯈꯪꯗ ꯅꯠꯇꯦꯕ ꯃꯣꯏꯅ
ꯑꯥ ꯍꯧꯖꯤꯛꯀꯤ ꯑꯩꯈꯣꯏꯅ ꯑꯃꯨꯛ ꯂꯧꯔꯨꯕ ꯃꯐꯝꯗꯤ ꯂꯧꯗꯔꯕ
ꯑꯥ ꯑꯗꯨꯗꯩꯗꯤ ꯑꯗꯨꯝ ꯂꯧꯗꯣꯏꯅꯦꯕ
ꯑꯥ
ꯑꯗ ꯍꯥꯏꯗꯤ ꯅꯣꯏꯒꯤꯗꯣ ꯁꯦꯝꯕꯗꯣ ꯂꯣꯏꯔꯝꯗꯧꯗꯤ ꯃꯥꯜꯂꯦ ꯍꯣꯔꯦꯟꯪ ꯍꯣꯔꯦꯟ ꯅꯨꯡꯗꯥꯡ ꯋꯥꯏꯔꯝ ꯍꯥꯏꯔꯛꯀꯦ ꯍꯥꯏ ꯍꯥꯏꯔꯛꯇ꯭ꯔꯦ
ꯎꯝ
ꯑꯗꯣ ꯍꯌꯦꯡ ꯑꯃꯨꯛ ꯐꯣꯟ ꯇꯧꯔꯒ ꯍꯪꯈꯤꯕꯁꯨ ꯃꯥꯅꯥ ꯂꯣꯏꯔꯦ ꯍꯥꯏꯔꯗꯤ ꯂꯣꯏꯔꯦ ꯈꯪꯉꯒ ꯂꯧ ꯆꯠꯄꯅ ꯐꯩꯗꯅ
ꯎꯝ
ꯑꯗꯨꯗꯨꯒꯤ ꯅꯉꯣꯟꯗ ꯍꯥꯏꯒꯦ ꯇꯧꯔꯝꯕꯅꯤ ꯉꯥꯁꯤ ꯆꯠꯁꯦꯅ ꯍꯥꯏꯅꯔꯝꯕꯅꯦ ꯑꯁꯦꯡꯕꯗꯤ ꯑꯗꯨꯗꯨꯅ ꯇꯜꯂꯕ ꯄꯩꯈꯥ ꯂꯩꯣꯏꯔꯛꯄꯗꯨꯗ ꯆꯠꯁꯦ ꯍꯥꯏꯔꯝꯃꯒ ꯏꯕꯥꯅꯤ ꯇꯟꯗꯅ
ꯎꯁ ꯀꯥꯗꯒꯤ ꯀꯩꯗꯧꯁꯨ ꯇꯧꯔꯦ
ꯀꯩ
ꯈꯟ ꯋꯥꯏꯕ ꯉꯁꯤꯗꯤ ꯌꯥꯝ ꯀꯩꯅꯣꯅ ꯑꯁ ꯀꯣꯏꯁꯟꯗꯨꯕꯨ ꯀꯩꯅꯣꯅꯦ ꯑꯩ ꯍꯜꯂ ꯄꯣꯛ ꯌꯦꯡꯅꯤꯡꯗꯦ
ꯒꯌ꯭ꯥꯟꯒ ꯇꯥꯗꯦꯗ
ꯁꯪꯗꯦ ꯑꯩꯈꯣꯏ ꯃꯥꯁꯨ ꯅꯥꯔꯦꯅ ꯍꯥꯏꯔꯛꯢ
ꯑꯦ ꯀꯩꯅꯣꯅꯦ ꯑꯃ ꯕꯣꯜ ꯁꯥꯟꯅꯔꯝꯕ ꯀꯅꯥꯅꯣꯝ ꯍꯥꯏ ꯃꯥꯜꯂꯦ
ꯍꯣꯏ ꯍꯣꯏ ꯈꯪꯉꯦ ꯍꯟꯗꯛ ꯑꯃꯨꯛ ꯇꯧꯔꯤꯕꯗꯨ ꯅꯠꯇ꯭ꯔꯥ ꯑꯗꯨꯒꯤ ꯑꯃꯨꯛ ꯑꯃꯒꯤ ꯂꯣꯏꯔ ꯑꯃꯒꯤ ꯑꯃꯨꯛ ꯍꯣꯏ
ꯑꯃꯒꯥ ꯅꯨꯄꯤ ꯑꯇꯣꯞꯄ ꯑꯃ ꯆꯤꯠꯇꯧ ꯂꯩꯔꯝꯃꯦ ꯀꯤꯠꯅꯤꯗꯨ ꯁꯤꯡꯉꯨ ꯑꯣꯏ
ꯈꯪꯉꯦ ꯃꯤꯡꯒ ꯗꯥꯏꯔꯦꯛ ꯄꯜꯂ ꯇꯥꯍꯧꯕꯗꯣ ꯅꯪꯒꯤ ꯗꯨꯕꯣꯜꯗꯨ ꯂꯣꯏꯕꯥ ꯉꯥꯏꯔꯤꯅꯦ ꯑꯩ ꯇꯧꯍꯧꯕꯗꯣ
ꯎꯝ
ꯅꯨꯡꯉꯥꯏꯇ꯭ꯔꯥ ꯃꯣꯏꯁꯨ
ꯅꯩꯗꯔꯣ
ꯗꯥꯏꯔꯦꯛ ꯃꯤꯡꯒꯅꯦ ꯍꯦꯛꯇ ꯄꯜꯂꯛꯏꯁꯦ ꯑꯗꯨꯒꯤ ꯃꯤꯝꯁ ꯃꯌꯥꯝꯗꯣ ꯀꯤꯠꯅꯤ ꯄꯤꯅꯔ ꯐꯥꯎꯕ ꯃꯤ ꯀꯩꯅꯣ ꯇꯧꯅꯔ ꯀꯥꯟꯁꯤꯗ ꯀꯩꯝ ꯄꯤꯅꯗꯕ ꯑꯩꯈꯣꯏꯗꯤꯒ ꯇꯧꯕꯥꯗꯣ ꯑꯪ ꯇꯧꯕꯗꯣ
ꯃꯌꯥꯝꯁꯤꯁꯨ ꯂꯦꯞꯄꯣꯠ ꯅꯠꯇꯦ
ꯅꯠꯇꯦ ꯅꯇꯦ ꯗꯦꯞꯀꯤ ꯅꯠꯇꯦ
ꯃꯥꯅꯦ
ꯇꯜꯂꯦ ꯍꯥꯏꯝꯅꯦ
ꯑꯁ ꯑꯩꯗꯤ ꯈꯪꯗꯦ ꯀꯔꯤꯝ ꯂꯥꯛꯇꯕꯗꯩꯗꯤ ꯁꯥꯎꯅꯤꯡꯉꯛꯑꯕꯅꯦ ꯁꯨꯝ
ꯑꯩꯁꯨꯅꯦ ꯍꯟꯗꯛꯇꯤ ꯑꯗꯨꯒ ꯍꯥꯏꯗꯤ ꯑꯁꯥꯒꯁꯦ ꯄꯨꯔꯥ ꯀꯥꯏꯔꯤꯅꯦ
ꯑꯗꯨꯅꯤ ꯍꯥꯏꯁꯦ ꯍꯥꯏꯗꯤ ꯈꯜꯂꯨꯔꯤꯁꯤꯒ ꯃꯥꯅꯦ ꯈꯟꯖꯔꯅꯤ ꯑꯩꯅ ꯀꯩꯅꯣꯗ ꯍꯥꯏꯖꯗ꯭ꯔꯕꯅꯤ ꯉꯁꯥꯏ ꯍꯪꯉꯛꯄꯗꯣ
ꯑꯥ
ꯐꯒꯤꯔꯣ ꯃꯥꯅ ꯆꯪꯉꯛꯄ ꯈꯣꯠꯂꯛꯄ ꯍꯥꯏꯅꯥ ꯑꯩ ꯇꯟꯗꯅ ꯍꯥꯏꯖꯗ꯭ꯔꯝ ꯃꯥ ꯅꯨꯡꯉꯥꯏꯔꯔꯣꯏꯅ ꯆꯪꯉꯛꯇꯦ ꯑꯩꯒꯤꯗꯤ ꯑꯗꯨꯅ ꯅꯪꯒꯤꯗꯤ ꯆꯪꯉꯛꯑꯦ ꯍꯥꯏꯔꯛꯏꯌꯦ
ꯍꯣꯏ ꯑꯩ ꯍꯥꯏ ꯑꯩꯗꯤ ꯍꯥꯏꯗꯤ ꯑꯗꯨꯝ ꯍꯥꯏꯔꯕ ꯀꯩꯅꯣꯅ ꯍꯥꯟꯅ ꯃꯉꯣꯟ ꯇꯝꯃꯛꯑꯦꯅ ꯇꯧꯕꯗꯣ ꯑꯩꯅ
ꯑꯩꯅ ꯑꯩꯗꯤ ꯆꯪꯉꯛꯇꯤꯌꯦ ꯀꯃꯥꯏ ꯇꯧꯔꯤꯅꯣ ꯈꯪꯗꯦ ꯈꯣꯠꯇꯦ ꯇꯧꯒꯤꯝꯅꯤ ꯍꯥꯏꯗꯤ ꯃꯥ ꯅꯨꯡꯉꯥꯏꯈ꯭ꯔꯣꯏꯅ
ꯎꯝ ꯑꯗꯨꯁꯨ ꯀꯩꯅꯣ ꯇꯧꯕ ꯃꯥꯜꯂꯤꯗ ꯑꯃꯗꯨꯅ ꯍꯥꯏꯔꯛꯄ ꯃꯥꯟꯗꯦ ꯍꯥꯏꯗꯤ ꯑꯥ ꯀꯩꯅꯣꯗ ꯂꯣꯏ ꯊꯥꯒꯠꯅꯔꯛꯏꯗꯅ ꯍꯪꯅꯔꯛꯏꯗꯅ ꯑꯗꯨꯗ ꯃꯥꯁꯨ ꯑꯗꯨꯝ ꯌꯥꯎꯔꯤꯕꯅꯤꯅ ꯃꯥꯅ ꯍꯪꯕ ꯃꯥꯜꯂꯦ ꯑꯃꯗꯨꯗ ꯑꯗꯨꯒ ꯑꯃꯗꯨꯅ ꯍꯣꯏ ꯑꯃꯗꯨꯅ ꯃꯉꯣꯟꯗ ꯍꯥꯏꯔꯛꯄ ꯑꯗꯨꯗꯒꯤ ꯑꯩꯉꯣꯟ ꯆꯥꯔꯦ ꯀꯨꯏꯔꯦꯗ
ꯐꯨꯔꯤ ꯃꯊꯦꯜ ꯍꯥꯎꯔꯕ
ꯌꯦꯔꯨꯝ ꯅꯣꯏ ꯌꯦꯔꯨꯝ ꯅꯠꯇ꯭ꯔꯣ
ꯑꯩꯈꯣꯏꯗꯤ ꯏꯔꯣꯟꯕ ꯑꯃꯒ ꯌꯦꯔꯨꯝ ꯐꯨꯠꯄ ꯄꯤ ꯑꯗꯣ ꯌꯦꯔꯨꯝꯗꯣ ꯑꯍꯤꯡꯕ ꯑꯣꯏꯅ ꯂꯧꯔꯦ ꯑꯗꯨꯗ ꯉꯧꯔ ꯑꯣꯏꯅ ꯆꯥꯔꯦ
ꯑꯍꯤꯡꯕ ꯑꯣꯏꯅ
ꯎꯝ
ꯅꯪꯒꯤ ꯕꯣꯏꯂꯔ ꯂꯩꯇꯕꯗꯒꯤ ꯑꯩꯈꯣꯏ ꯉꯧꯕ ꯊꯥꯛꯄ ꯂꯣꯏ ꯇꯣꯏꯑ
ꯍꯣꯏ ꯑꯩꯈꯣꯏ ꯁꯪꯁꯥꯔ ꯑꯃꯗ ꯍꯤꯡꯉꯦ ꯍꯧꯖꯤꯛꯀꯥꯟ ꯌꯥꯝꯅ ꯀꯩ ꯍꯥꯏꯅꯤ ꯊꯨꯝꯌꯥꯛꯄꯤꯒꯁꯦ ꯉꯧꯗ꯭ꯔꯦ
ꯎꯝ
ꯃꯥꯅ ꯉꯁꯥꯏ ꯁꯨꯝ ꯌꯥꯛꯄꯤ ꯉꯧꯁꯌꯦ ꯑꯩꯅ ꯄꯨꯈ꯭ꯔꯦ ꯍꯥꯏꯕ ꯑꯗꯨ ꯃꯥꯅ ꯑꯁ ꯀ ꯇꯧꯔ
ꯍ ꯍ
ꯚꯥꯕ ꯑꯣꯏꯗꯕꯗꯣ ꯃꯥꯅ
ꯃꯥ ꯀꯣꯏꯁꯟ ꯅꯨꯡꯉꯥꯏꯔꯝꯃꯅꯤꯅꯦ ꯃꯥꯗꯤ ꯐꯖꯅ ꯏꯈꯤꯕꯅꯦ ꯃꯗꯣ
ꯑꯃ ꯑꯪꯀ ꯍꯣꯠꯄꯗꯣ ꯂꯥꯜꯂꯝꯃꯦꯌꯦ ꯀꯩꯅꯣꯗꯣ ꯚꯦꯂꯨꯗꯣ
ꯑꯥ ꯂꯥꯜꯂꯝꯃꯦꯅ ꯍꯥꯏꯕꯅꯦ ꯑꯗꯨꯗꯣ
ꯑꯥ ꯑꯗꯨꯗꯨꯒ ꯉꯁꯥꯏ ꯑꯃ ꯀꯣꯏꯁꯟ ꯅꯝꯕꯔ ꯇꯨꯗꯣ ꯑ ꯀꯩ ꯍꯥꯏꯅꯤ ꯍꯩꯔꯔꯅ ꯑꯩꯈꯣꯏ ꯑꯃꯗ ꯑꯣꯏꯅ ꯏꯔꯣꯅ ꯇꯧꯋꯤꯗꯅ
ꯑ
ꯑꯗꯨꯗꯣ ꯃꯥꯅꯅꯦ ꯃꯥ ꯀꯩꯝ ꯇꯥꯍꯧꯗ꯭ꯔꯦꯅ ꯑ ꯀꯣꯏꯁꯟꯗ ꯍꯪꯉꯤꯗꯣ ꯑꯗꯨꯝ ꯏꯔꯝꯃꯦꯅ ꯍꯥꯏꯕ
ꯑ
ꯑꯗꯣ ꯑꯩꯈꯣꯏꯅ ꯍꯧꯖꯤꯛ ꯋꯥꯔꯤ ꯁꯥꯟꯅꯔꯒ ꯃꯥꯅ ꯀꯩꯅꯣ ꯅꯣꯏ ꯉꯥꯡꯉꯤꯗꯨꯕꯣ ꯀꯥꯏꯅ ꯇꯧꯔꯒ ꯑꯗꯨꯒ ꯃꯥꯅ ꯃꯥ ꯑꯃꯨꯛ ꯄꯥꯈꯠꯂꯤꯕ ꯍꯥꯏꯗꯤ ꯃꯥ ꯑꯗꯨ ꯏꯔꯝꯕꯒꯤ ꯑꯃꯨꯛ ꯂꯥꯜꯂꯗ꯭ꯔꯥꯅ ꯗ ꯑꯩꯈꯣꯏꯅ ꯍꯩꯔꯗꯤ ꯀꯩꯝ ꯀꯥꯏꯗꯦ ꯍꯩꯔ
ꯀꯔꯤꯝ ꯀꯥꯏꯗꯦ ꯀꯩꯅꯣ ꯍꯩꯂꯔꯣꯏꯅ ꯃꯥꯅ ꯍꯥꯏꯖꯕꯩ ꯋꯥꯅꯤꯗ
ꯎꯝ
ꯍꯩꯔꯕꯨꯗꯤ ꯀꯩꯁꯨ ꯀꯥꯏꯗꯦ
ꯑꯗꯨꯏꯁꯨ ꯅꯨꯡꯉꯥꯏꯇꯦ ꯃꯥꯁꯨ ꯍꯥꯏꯗꯅ ꯍꯥꯏꯔꯒꯦ ꯍꯥꯏꯔꯗꯤ ꯑꯩꯈꯣꯏꯅ ꯄꯥꯔꯛꯄ ꯀꯩꯅꯣꯗꯣ ꯅꯣꯏꯅ ꯄꯥꯔꯛꯄ ꯑꯗꯨ ꯑꯣꯏꯅ ꯏꯔꯣ ꯍꯥꯏꯔꯛ ꯑꯗꯤ ꯐꯗꯧꯕꯅꯦ ꯍꯥꯏꯗꯤ ꯑꯩꯈꯣꯏ ꯑꯩꯅ ꯄꯥꯕ ꯑꯃ ꯀꯩꯅꯣꯒꯤꯗꯣ ꯑ ꯇꯤ ꯑꯦꯜꯒꯤꯗꯣ
ꯇꯤ ꯑꯦꯜ
ꯍꯣꯏ ꯇꯤ ꯑꯦꯜ ꯍꯥꯏꯗꯥꯏꯅꯦ ꯃꯥ ꯅꯣꯏ ꯅꯣꯏꯕꯨ ꯀꯩꯅꯣ ꯃꯌꯥꯝ ꯍꯥꯏꯗꯥꯏꯅꯦ ꯀꯩꯅꯣ ꯄꯣꯏꯟꯒꯤꯗꯣ ꯄ꯭ꯔꯤꯄꯔꯦꯁꯟꯒꯤꯗꯣ
ꯑꯣ ꯄꯣꯂꯤ ꯑꯜꯀ꯭ꯔꯃꯥꯏꯗꯀꯤ ꯖꯦꯜ ꯐꯣꯝ ꯇꯧꯕꯩꯗꯨꯔꯣ
ꯅꯠꯇꯦ ꯅꯠꯇꯦ ꯑꯗꯨ ꯅꯠꯇꯕ ꯑꯃꯗꯣ ꯇꯤ ꯑꯦꯜ ꯄ꯭ꯔꯤꯄꯔꯦꯁꯟ ꯍꯥꯏꯕ꯭ꯔ ꯀꯩꯅꯣ ꯊꯤ ꯑꯦꯜꯂꯣ ꯃꯌꯥꯝꯅ ꯊꯤ ꯌꯦꯜ ꯍꯥꯏꯅꯩꯔꯣ ꯍꯟꯗꯛꯇ ꯅꯧꯅ ꯇꯥꯛꯄꯗꯣ ꯑꯥꯏꯁꯣ ꯑꯦꯂꯦꯛꯇ꯭ꯔꯤꯛꯀꯤ
ꯑꯣ ꯑꯥꯏꯁꯣꯂꯦꯇꯦꯗ ꯐꯣꯀꯁꯤꯡꯒꯤꯗꯣ ꯑ ꯑ ꯑꯣ ꯊꯤꯟ ꯂꯥꯌꯥꯔ ꯌꯔꯒꯤ ꯇꯧꯕꯒꯤ ꯑꯃ ꯌꯥꯎꯕꯅꯦ ꯄ꯭ꯔꯤꯄꯦꯔꯦꯁꯟꯗꯣ ꯍꯣꯏ ꯑꯗꯨꯗꯣ ꯏꯔꯣꯀꯣ ꯍꯥꯏꯔꯛꯑꯣ ꯑꯗꯨ ꯍꯥꯏꯔꯛ ꯇꯥꯔꯗꯤ ꯀ
ꯂꯩꯗꯅꯥ
ꯄꯥꯟꯅꯩ ꯑꯗꯨꯗꯤ ꯃꯥꯅ ꯁꯨꯃꯥꯏꯅ ꯍꯥꯏꯌꯦ ꯑꯗꯨꯗꯣ ꯂꯨꯃꯟꯗ꯭ꯔꯅ ꯍꯪꯗ꯭ꯔꯕꯅꯤ ꯍꯥꯏꯌꯦ
ꯑꯩꯗꯤ ꯍꯥꯏꯗꯤ ꯂꯨꯒꯦꯔ ꯂꯨꯔꯣꯏꯔ ꯃꯌꯥꯝꯁꯦ ꯃꯥꯅ ꯑꯗꯨꯗꯣ ꯄꯥꯔꯦ ꯍꯥꯏꯅ ꯑꯗꯨ ꯏꯔꯣ ꯇ ꯍꯥꯏꯔꯝꯃꯖꯨ ꯄꯦꯟꯅꯤ ꯃꯥꯅ ꯍꯥꯏꯔꯛꯄ ꯑꯃꯗꯨꯁꯨ ꯀꯩꯁꯨ ꯅꯨꯡꯉꯥꯏꯇꯦ
ꯑꯩꯈꯣꯏꯗꯤ ꯁꯨꯃꯥꯏꯅ ꯈꯜꯂꯨꯏꯅꯦ ꯍꯥꯏꯗꯤ ꯀꯩꯝꯇ ꯂꯥꯛꯑꯔꯣꯏ ꯑꯗꯨꯗꯣ ꯅꯧꯅ ꯇꯥꯛꯛꯄꯅꯤꯅ ꯑꯗꯨꯗꯣ ꯍꯪꯁꯨ ꯍꯪꯗ꯭ꯔꯤꯅꯤꯅ ꯑꯗꯨꯗꯣ ꯂꯥꯛꯀꯅꯤꯅ ꯈꯜꯂꯨꯔꯤꯅꯦ ꯍꯥꯏꯕ
ꯃꯥꯅꯦ ꯑꯗꯨꯅꯦ ꯍꯥꯏꯁꯦ ꯑꯗꯨ ꯉꯥꯛ ꯑꯗꯨ ꯄꯥꯔꯛꯇꯕ ꯀꯅꯥꯝ ꯌꯥꯎꯅꯔꯝꯃꯣꯏ
ꯌꯥꯎꯔꯝꯃꯣꯏꯌꯦ ꯑꯗꯨꯉꯥꯛꯇ ꯄꯥꯔꯛꯑꯝꯅꯤ ꯃꯤ ꯂꯣꯏꯅ
ꯎꯝ ꯑꯗꯨꯒ ꯃꯥꯅ ꯑꯩꯈꯣꯏꯗ ꯍꯦꯛꯇꯤ ꯁꯨꯃꯥꯏꯅ ꯇꯧꯁꯤꯜꯂꯛꯄꯅꯦꯕ
ꯈꯪꯗꯦꯗ
ꯇꯜꯂꯦ ꯌꯥꯝ
ꯎꯝ
ꯈꯣꯏ ꯃꯥꯖꯨ ꯃꯈ꯭ꯋꯥꯡ ꯅꯥꯔꯦ ꯑꯩ ꯌꯨꯝꯗ ꯂꯥꯛꯍꯟꯅꯤꯡꯕꯅꯦꯅ ꯇꯧꯔꯝꯕꯅꯦ
ꯑꯣ ꯀꯩꯗꯧꯕꯗꯅꯨꯡꯥꯏ ꯍꯥꯏꯦꯅ
ꯑꯗꯨꯝ ꯑꯗꯨꯝ ꯈ꯭ꯋꯥꯡ ꯑꯗꯨꯝ ꯅꯥꯕꯅꯤꯗ ꯍꯥꯏꯗꯤ ꯊꯕꯛ ꯀꯩꯀꯥ ꯁꯨꯕꯗꯣꯨ ꯁꯨꯅꯤꯡꯗ꯭ꯔꯕꯗꯣ ꯈ꯭ꯋꯥꯡ ꯉꯥꯕ ꯑꯗꯨꯒꯤ ꯃꯥꯅ ꯑꯩ ꯂꯩꯔꯒ ꯅꯪ ꯂꯥꯛꯍꯟꯅꯤꯡꯕꯅꯤꯅꯦ ꯑ ꯄꯩꯈꯥ ꯂꯣꯏꯗ꯭ꯔꯗꯤ ꯌꯥꯔꯣꯏꯅ ꯇꯧꯔꯝꯕꯗꯣ
ꯆꯄꯗꯤ ꯐꯔꯅꯤ
ꯅꯪ ꯆꯠꯈ꯭ꯔꯗꯤ ꯑꯃꯨꯛ ꯂꯥꯏꯔꯤꯛ ꯄꯥ ꯌꯥꯔꯔꯣꯏ
ꯄꯨꯡ ꯑꯅꯤꯗꯒꯤ ꯈꯪꯂꯝꯕ ꯅꯠꯇ꯭ꯔꯣꯒꯅ
ꯎꯔꯦ ꯑꯥꯗꯣ ꯄꯥꯝꯗ ꯑꯩ ꯌꯥꯝꯅ
ꯑꯩ ꯄꯥꯝꯗꯦ ꯑꯩ ꯌꯥꯝ ꯇꯜꯂꯦ ꯌꯥꯝ
ꯍꯣꯏ ꯑꯅꯤꯗꯩꯩ ꯃꯉꯥꯕꯨ
ꯍꯣꯏ ꯑꯅꯤꯗꯨꯁꯨ ꯑꯦ ꯑꯦꯝ ꯉꯧꯕꯅꯤ
ꯑꯗꯨꯗꯤ ꯀꯩꯅꯣ ꯊꯥꯒꯠꯅꯍꯧꯕꯅꯦ ꯋꯥꯎꯒ ꯇꯧꯔꯒ
ꯄꯨꯔꯥ ꯀꯩꯅꯣ ꯑꯩꯅ ꯍꯥꯏꯗꯤ ꯁꯤꯛꯁꯇꯤꯗ ꯇꯧ ꯇꯦ ꯇꯧꯊꯣꯛꯈ꯭ꯔꯣ ꯍꯥꯏꯕꯅꯤꯗ
ꯇꯂꯦ ꯑꯁꯨ ꯇꯂꯦ ꯁꯤꯛꯁꯇꯤꯟꯗ ꯇꯧꯔꯛꯄ ꯄꯥꯝꯗꯦ ꯑꯗꯣ ꯑꯩꯈꯣꯏꯗꯤ ꯊꯥꯏꯅꯀꯣ ꯑꯗꯨꯃꯥꯏꯅ ꯍꯥꯏꯗꯤ ꯑꯩꯈꯣꯏꯒꯤ ꯑꯦꯛꯖꯥꯝ ꯑꯃ ꯂꯩꯔꯒ ꯇꯧꯕ ꯌꯥꯎꯔꯗꯤꯅꯦ ꯍꯥꯏꯗꯤ ꯑꯗꯨꯝ ꯆꯨꯝꯅꯒꯤ ꯅꯣꯔꯃꯦꯜꯗꯣ ꯑꯗꯨꯝ ꯇꯧꯔꯤꯗꯅ
ꯎꯝ
ꯑꯗꯨꯗꯨꯒ ꯍꯥꯏꯗꯤ ꯑꯗꯨ ꯅꯨꯃꯤꯠꯇ ꯊꯥꯍꯧꯗꯦꯕ ꯀꯥꯡꯒꯨ ꯀꯣꯟꯅ ꯑꯗꯨꯝ ꯊꯥꯍꯟꯕꯗꯣ ꯀꯣꯏꯁꯟ ꯇꯣꯉꯥꯟꯅ ꯑꯃ ꯁꯦꯝꯃꯒ
ꯑꯝ
ꯑꯗꯨꯃꯥꯏꯅ ꯇꯧꯔꯁꯨ ꯌꯥꯕꯗꯨꯕꯨ
ꯎꯝ꫰ꯌꯥꯏ
ꯍꯥꯏꯗꯤ ꯃꯣꯏꯒꯤ ꯇꯣꯉꯥꯟꯅ ꯃꯣꯏ
ꯍꯥꯏꯔꯤꯌꯦ ꯑꯩꯈꯣꯏꯒꯤꯗꯣ ꯑꯩꯈꯣꯏꯒꯤ ꯅꯨꯄꯤꯗꯣ
ꯀꯅꯥ
ꯑꯩꯈꯣꯏ ꯏꯁꯄꯤꯁꯂꯥꯏꯖꯦꯟꯁꯒꯤ ꯅꯨꯄꯤ
ꯑꯥ ꯑꯥ
ꯑꯗꯨ ꯑꯗꯨꯅ ꯃꯣꯏ ꯈꯔ ꯀꯝꯄ꯭ꯂꯦꯟ ꯇꯧ ꯆꯠꯂꯨ ꯃꯥꯜꯂꯦ ꯁꯨꯃꯥꯏꯅ ꯅꯦꯠꯀꯤ ꯑꯦꯛꯖꯥꯡ ꯑꯃ ꯐꯪꯟꯁꯤꯅꯦ ꯍꯥꯏꯗꯨꯗ ꯁꯤ ꯑꯦ ꯁꯤ ꯑꯦꯁ ꯑꯥꯏ ꯅꯦꯠꯇꯨꯗ ꯍꯥꯏꯔꯁꯨ ꯍꯥꯏꯔꯛ
ꯑꯣ
ꯅꯨꯃꯤꯠꯇ ꯐꯥꯡꯖꯤꯟꯅꯩ ꯄꯨꯡꯗ ꯐꯪꯖꯟꯅꯩꯅ ꯍꯥꯏꯕꯗꯨꯗ ꯁꯤꯁꯅ ꯅꯤꯠꯀꯤ ꯃꯤꯗꯨꯗ ꯑꯣꯏꯅ ꯍꯥꯏꯔꯨꯆꯣꯅ ꯍꯥꯏꯌꯦ
ꯑꯗꯨꯕꯣꯕ ꯃꯣꯏ ꯌꯥꯝ ꯇꯧꯅꯤꯡꯉꯁꯨ ꯇꯥꯡ ꯇꯔꯥꯅꯤꯄꯥꯥꯟꯗꯁꯨ ꯇꯧꯕ ꯌꯥꯏ
ꯌꯥꯏꯌꯦ ꯑꯃꯗꯨꯅ ꯈꯤꯇꯪ ꯌꯩꯊꯣꯛꯑ ꯑꯁ ꯌꯩꯊꯣꯛꯄꯗꯨ ꯑꯩ ꯄꯥꯝꯗ꯭ꯔꯦ
ꯑꯩꯈꯣꯏꯒꯤ ꯌꯩꯊꯣꯛꯄꯗꯤ ꯄꯥꯝꯗꯦ ꯌꯩꯊꯣꯛꯇ꯭ꯔꯤꯁꯤꯕꯨꯗꯤ ꯐꯔꯦ
ꯎꯝ ꯍꯥꯏꯗꯤ ꯌꯩꯊꯣꯛꯄꯗꯣ ꯄꯥꯝꯖꯗꯦꯕ ꯑꯩꯅ ꯑꯣꯏꯅꯁꯨ ꯍꯥꯏꯗꯤ ꯊꯦꯡꯖꯗꯨꯢꯅꯤꯗꯅ
ꯃꯥꯅꯦ ꯄꯨꯡ ꯈꯔ ꯌꯩꯊꯣꯛꯄꯁꯤꯅꯕꯨꯗꯤ ꯐꯔꯦ ꯐꯕꯗꯤ ꯐꯔꯦ ꯁꯨꯝ ꯇꯟꯕꯩ ꯋꯥꯅꯦ
ꯑꯗꯣ ꯄꯥꯝꯗꯦ ꯍꯥꯏꯕ ꯑꯩ ꯄꯨꯡ ꯑꯅꯤꯒꯤ ꯃꯉꯥꯗꯣ ꯁꯨꯛ ꯄꯥꯝꯖꯩ ꯑꯩ ꯍꯥꯟꯅ ꯇꯧꯔꯤꯁꯦ ꯑꯗꯨꯝ ꯄꯥꯝꯖꯩ ꯑꯗꯣꯏ ꯍꯧꯖꯤꯛ ꯑꯦꯛꯖꯥꯝ ꯊꯥꯖꯕꯁꯦ ꯑꯦꯛꯖꯥꯝ ꯊꯥꯕꯁꯦ ꯑꯦꯛꯖꯥꯝ ꯊꯥꯕ ꯃꯥꯟꯗꯦꯕ ꯏꯟꯇꯔꯅꯦ ꯑꯦꯁꯦꯁꯃꯦꯟ ꯊꯥꯕ ꯃꯥꯟꯖꯕꯗꯨ
ꯃꯥꯟꯖꯔꯦ ꯍꯧꯖꯤꯛꯀꯥꯟꯁꯦ ꯃꯥꯅꯦ
ꯆꯣꯡ ꯃꯥꯟꯗ ꯍꯥꯏꯕ
ꯑꯗꯨ ꯈꯪꯉꯕ ꯁꯨꯃꯥꯏꯅ ꯇꯧꯗꯣꯏꯅꯦ ꯃꯥꯔꯀꯗꯤꯀꯣ ꯈꯪꯉꯕ ꯍꯥꯏꯗꯤ ꯑꯩ ꯃꯃꯥꯡꯗꯒ ꯐꯝꯕꯗꯣ ꯃꯣꯏꯅ ꯑꯗꯨꯝ ꯍꯦꯟꯒꯤꯗꯣꯏꯅꯦ
ꯅꯣ
ꯑꯥ ꯌꯦꯡꯕꯗꯤꯀꯣ ꯑꯗꯨꯝ ꯌꯦꯡꯉꯛꯇꯣꯏꯅꯦ ꯑꯩꯉꯣꯟꯗꯒꯤ
ꯑꯥ ꯄꯛꯇꯕꯅ ꯅꯣꯡꯈꯛ ꯇꯧꯈꯤꯕꯗꯣ ꯑꯩꯗꯤ ꯄꯛꯂꯛꯇꯕꯗꯤ ꯌꯥꯝ
ꯏꯁ ꯏꯕꯦꯝ ꯉꯥꯁꯥꯏ ꯁꯨꯅꯦ ꯑꯗꯨ ꯀꯣꯟꯅ ꯂꯤꯔꯒꯦ ꯁꯤꯗ ꯅꯠꯇꯕ ꯑꯗꯣ ꯑꯩ ꯊꯝꯃꯒꯦ
ꯑꯣꯀꯦ ꯑꯣꯀꯦ